ꯍꯜꯂꯣ
ꯔꯣ ꯇꯥꯏꯥꯏꯥꯏꯥꯏ
ꯌꯥꯝ ꯊꯤ ꯇꯥꯏꯑꯀꯣ
ꯍꯣꯏ ꯍ ꯌꯥ
ꯀꯦꯗꯥꯧꯔꯃꯤꯅꯣ
ꯑꯩ ꯊꯕꯛ ꯃꯐꯝꯗ ꯂꯩꯌꯦꯦ
ꯇ ꯑꯁ ꯊꯕꯛ ꯁꯨꯕ ꯀꯣꯏꯅ ꯑꯗꯨꯝ ꯇꯧꯔ ꯂꯩꯔꯦ
ꯍꯣꯏ ꯊꯕꯛꯁꯨ ꯇꯧꯋꯦ ꯍꯧꯖꯤꯛꯄꯨꯗꯤ ꯈꯔ ꯐ꯭ꯔꯤ ꯑꯣꯏꯕꯀꯣ
ꯍꯥ ꯁꯨ ꯍ ꯁ ꯍ ꯅ ꯁꯥꯏꯦ ꯆꯥꯛꯄꯨꯗꯤ ꯆꯥꯔꯔꯕꯣ
ꯆꯥꯛ ꯆꯥꯗ꯭ꯔꯦ ꯍꯣꯔꯦꯟ ꯅꯣꯏꯅ ꯆꯥꯅꯤ ꯅꯣꯏꯗꯤ
ꯍꯥꯏꯣꯏꯗꯤ ꯉꯁꯥꯏ ꯑꯌꯨꯛꯇꯅ ꯇꯥꯔꯤꯦꯗ ꯑꯃꯨꯛ ꯂꯥꯑꯝꯗꯧꯔꯦ ꯑꯩꯈꯣꯏꯗꯤ
ꯍꯣꯏ ꯍꯣꯏ ꯍꯣꯏ ꯂꯥꯛꯑꯝꯃꯅꯤ ꯂꯥꯛꯝꯃꯅꯤ ꯥꯛ ꯌꯥꯝ ꯌꯥꯝ ꯆꯥꯕ ꯃꯤꯅꯦꯀꯣ
ꯐꯦ ꯆꯥꯛ ꯃꯤꯅꯤꯅ ꯄꯥꯏꯂꯥꯏꯇꯦꯕ
ꯍꯣꯏ ꯍꯣꯏ ꯃꯥꯅꯦ ꯃꯥꯅꯦ ꯍ
ꯅꯣꯏ ꯏꯕꯨ ꯀꯃꯥꯏ ꯀꯃꯥꯏ ꯇꯧꯔꯤꯒꯦ ꯅꯨꯡꯉꯔꯤꯕꯣ
ꯍꯣꯏꯗꯤ ꯑꯗꯨꯝ ꯅꯨꯡꯉꯥꯏꯗ
ꯍꯜꯂꯣ ꯅꯨꯡꯉꯥꯏꯗꯣ ꯃꯥꯟꯗꯦꯗ ꯅꯣꯏꯁꯦ ꯅꯪ ꯌꯥ ꯍꯤꯒꯠꯂꯒ ꯑꯗꯨꯝ ꯂꯩꯏꯔꯦ ꯅꯣꯏꯗꯤ
ꯑꯣ ꯅꯪꯒꯤ ꯃꯅꯤꯡ ꯅꯪꯒꯤ ꯃꯅꯤꯡ ꯃꯈꯣꯟꯗꯣ ꯈꯔ ꯌꯥꯗꯣꯏꯅꯦ
ꯑꯣ ꯆ ꯆꯊꯕꯥꯏ ꯑ ꯕ꯭ꯔꯣ
ꯎꯝ ꯇꯥꯏ ꯇꯥꯏꯥꯏ ꯇꯥꯏ
ꯑ ꯑꯗꯨꯗꯀꯤ ꯆ ꯊꯋꯦ ꯏꯃꯥꯟꯅꯕꯁꯤꯡꯁꯨ ꯂꯩꯕꯀꯣ ꯑꯗꯨꯒꯤ
ꯑ ꯑ ꯑꯗꯨ ꯑꯣꯏꯔꯅꯤ ꯀꯔꯤ ꯀꯔꯤ ꯇꯧꯕ꯭ꯔꯣ ꯅꯣꯏꯗꯤ ꯁꯣꯝꯗ
ꯑꯦꯁ ꯀꯩꯝ ꯇꯧꯗꯦ ꯑꯩꯈꯣꯏꯗꯤ ꯑꯗꯨꯝ ꯌꯨꯝꯗ ꯇꯨꯝꯕ ꯆꯥꯕ ꯇꯨꯝꯕ ꯆꯥꯕ ꯑꯗꯨ ꯈꯛꯇꯅꯤ ꯑꯩꯈꯣꯏꯗꯤ
ꯑꯁ ꯅꯣꯏꯒꯤ ꯄꯨꯟꯁꯤꯁꯤ ꯌꯥꯝ ꯅꯨꯡꯉꯥꯏꯀꯣ
ꯑꯗꯨꯕꯨ ꯃꯥ ꯃꯔꯛꯇꯗꯤ ꯂꯧ ꯆꯠꯄ ꯎꯄꯥꯏ ꯂꯩꯇꯦꯅꯦ ꯑꯩꯈꯣꯏꯗꯤ ꯆꯤꯡꯃꯤ ꯑꯣꯏꯕꯅꯤꯅ
ꯍꯣꯏ ꯂꯑꯣꯗ ꯑꯗꯨ ꯂꯥꯎ ꯆꯠꯄꯗꯨ
ꯅꯣꯏꯅꯁꯨ ꯊꯣꯛꯀꯥꯟꯗ ꯑꯃꯛ ꯈꯪꯒꯅꯤꯗ ꯑꯗꯨꯕꯨꯗꯤ ꯅꯣꯏꯗꯤ ꯃꯄꯥ ꯌꯥꯝꯥ ꯄꯥꯅꯕꯝꯅ ꯂꯩꯕꯅꯤꯅ ꯈꯪꯉꯣꯏꯑꯦꯕ ꯍꯧꯖꯤꯛꯇꯤ
ꯑꯦꯁ ꯂꯥꯎ ꯐꯖꯅ ꯆꯠꯄꯅꯦꯍꯦ ꯑꯩꯈꯣꯏꯁꯨ ꯑꯩꯈꯣꯏ ꯀꯩꯅꯣ ꯑꯥ ꯂꯋꯥꯏꯁꯦ ꯐꯥꯝ ꯑꯣꯏꯅ ꯇꯧꯕꯗꯣ
ꯑꯥ
ꯑꯗꯨꯒ ꯑꯗꯨꯝ ꯆꯠꯄꯅꯦ
ꯐꯥꯔꯝꯗ ꯀꯩꯀꯩ ꯀꯩꯀꯩ ꯂꯩꯔꯤꯒꯦ ꯄꯥꯝꯕꯤꯔꯛꯏꯒꯦ
ꯀꯣꯝꯂꯥ ꯑꯗꯨꯒ ꯌꯣꯡꯆꯥꯛ ꯑꯗꯨꯗꯣꯅꯤꯗ ꯑꯗꯨꯒ ꯏꯟꯖꯥꯡ ꯌꯦꯟꯖꯥꯡꯗꯤ ꯑꯗꯨꯝ ꯑꯩꯈꯣꯏ ꯆꯥꯅꯤꯡꯉꯥꯏ ꯀꯣ ꯑꯗꯨꯝ ꯈꯔ ꯈꯔ ꯊꯥꯏ
ꯀꯣꯝꯂꯥꯒꯨꯝꯕꯗꯤ ꯆꯥꯕ ꯍꯧ ꯍꯧꯔꯕꯅꯤꯅ ꯑꯗꯨꯕꯨꯗꯤ ꯄꯥꯝꯕꯤꯒꯨꯝꯕꯁꯤ ꯌꯥꯝ ꯆꯥꯎꯔꯕꯅꯤꯅ
ꯍꯣꯏꯣꯏ ꯀꯣꯝ ꯂꯥꯎꯕꯗꯤ ꯑꯗꯨꯝ ꯄꯥꯟ ꯍꯥꯎꯔꯅꯦ ꯅꯍꯥꯟꯗꯒꯤꯀꯣ ꯀꯨꯏꯒꯔꯦ
ꯍꯣꯏ ꯃꯤꯑꯣꯏꯕ ꯄꯨꯟꯁꯤ ꯎꯄꯥꯏ ꯂꯩꯇꯦꯅꯦꯀꯣ ꯋꯥꯕ ꯋꯥꯕ ꯋꯥꯒꯗꯕꯅꯦꯕ
ꯍꯣꯏ
ꯏꯁꯣꯔꯗ ꯇꯝꯃꯕꯅꯤꯅ ꯎꯄꯥꯏ ꯂꯩꯇꯦꯕ ꯑꯩꯈꯣꯏꯗꯤ
ꯍꯣꯏ ꯃꯥꯅꯤꯗ ꯀꯣꯏ ꯅꯣꯡꯃ ꯂꯥꯛꯀꯅꯤꯗ ꯑꯩꯈꯣꯏꯒꯤꯁꯨ ꯅꯨꯡꯉꯥꯏ ꯅꯤꯉꯥꯏ ꯑꯗꯨꯝ ꯉꯥꯏꯕ ꯇꯥꯔꯦ ꯍꯣꯠꯅꯕ ꯂꯦꯞꯀꯅꯨꯀꯣ
ꯍꯣꯏꯍꯣꯏ ꯏꯍꯥꯟ ꯏꯃꯥꯟꯅꯕ ꯅꯕꯅꯤ ꯀꯣꯜ ꯇꯧꯕꯗ ꯈꯪꯕ꯭ꯔꯅꯪ
ꯀꯅꯥꯅꯣ
ꯋꯥ ꯋꯥꯆꯦꯞꯇ
ꯈꯪꯗꯦꯗ
ꯏꯁ ꯋꯥ ꯋꯥꯆꯦꯞꯇ ꯅꯪ ꯀꯣꯜ ꯇꯧꯔꯛꯑꯒ ꯅꯨꯄꯤꯔ ꯅꯨꯄꯥꯔ ꯈꯪ ꯈꯪꯅꯤꯡꯕꯒꯤ ꯀꯣꯜ ꯇꯧꯔꯛꯄꯗꯨ ꯅꯪ ꯈꯪꯗ꯭ꯔꯦ
ꯈꯪꯗꯦ ꯈꯪꯗꯦ ꯀꯅꯥꯅ ꯇꯧꯔꯛꯄ꯭ꯔꯣ ꯑꯩꯅ ꯇꯧꯔꯛꯄ꯭ꯔꯣ ꯃꯥꯅ ꯇꯧꯔꯛꯄ꯭ꯔꯣ
ꯅꯪꯅ ꯇꯧꯔꯛꯄ ꯑꯩꯒꯤ ꯅꯝꯕꯔꯗ ꯏꯃꯥꯟꯅꯕ ꯏꯃꯥꯟꯅꯕ ꯐꯣꯟ ꯄꯥꯏꯔ ꯂꯩꯕꯅꯦꯕ
ꯑꯥ
ꯑꯗ ꯅꯨꯕꯥꯅꯤꯗꯤ ꯐꯖꯅ ꯈꯥꯏꯌꯦꯗꯅ
ꯈꯪꯗꯦꯅꯦ ꯀꯥꯎꯈ꯭ꯔꯦ ꯎꯝ
ꯀꯧꯒꯜꯂꯤꯍꯦ ꯅꯣꯏꯁꯨ ꯇꯜꯂꯤꯗ
ꯑꯩꯗꯤ ꯐꯣꯟ ꯇꯧꯔꯛꯄꯁꯨ ꯐꯣꯟ ꯇꯧꯕꯁꯨ ꯃꯤ ꯌꯥꯝꯕꯒꯤꯀꯣ
ꯎꯝ
ꯁꯤꯅꯥ ꯁꯤꯅꯦ ꯑꯗꯨ ꯈꯪꯗꯦꯕ ꯀꯥꯎꯈ꯭ꯔꯦꯕ
ꯑꯥ ꯃꯄꯥꯟ ꯂꯣꯝꯗ ꯂꯩꯕꯔꫭ ꯅꯪ
ꯎꯝ
ꯑꯣ ꯍꯧꯖꯤꯛ ꯀꯥꯟꯗꯤ ꯈ꯭ꯔꯤꯁꯃꯥꯁꯇ
ꯍꯣꯏ ꯈ꯭ꯔꯤꯁꯃꯥꯁ ꯇ ꯊꫭꯛꯀꯅꯤ
ꯀꯩꯝꯇ ꯀꯥꯏ ꯀꯥꯟꯅꯗꯦ ꯊꯣꯛ ꯊꫭꯛꯑꫭꯔꯅꯨ ꯏꯔꯥꯡ ꯌꯥꯝ ꯀꯟꯅꯁꯤ ꯀꯥꯟꯁꯤꯗ
ꯑꯩꯁ ꯑꯗꯨ ꯑꯣꯏꯔꯁꯨ ꯑꯗꯨꯝ ꯊꯣꯛꯄ ꯇꯥꯔꯦꯅꯦ
ꯍꯧꯖꯤꯛ ꯅꯪ ꯂꯩꯐꯝ ꯖꯒꯥꯗ ꯑꯗꯨꯝ ꯈ꯭ꯔꯤꯁꯃꯥꯁ ꯇꯧꯔ ꯂꯩꯔꯣ ꯁꯤ ꯊꯣꯛꯑꯒ ꯋꯥꯅꯤꯡꯉꯥꯏꯅꯤ ꯅꯪ ꯆꯠꯊꯣꯛ ꯆꯠꯁꯤꯟ ꯇꯧꯕꯗꯣ ꯋꯥꯅꯤꯉꯥꯏꯅꯤꯅ ꯑꯗꯨ ꯁꯨꯔꯨꯛꯄꯨꯗꯤ
ꯌꯨꯝꯗ ꯍꯦꯛ ꯇꯧꯒꯜ ꯍꯦꯛ ꯌꯥꯎꯔꯗꯤ ꯑꯗꯨꯝ ꯌꯥꯏꯗ
ꯍꯣꯏ ꯌꯨꯝ ꯌꯨꯝ ꯍꯦꯛ ꯌꯧꯔꯗꯤ ꯀꯩꯝꯇ ꯀꯥꯏꯗꯕꯀꯣ ꯂꯝꯕꯤ ꯆꯠꯊꯣꯛ ꯆꯠꯁꯤꯟ ꯇꯧꯕꯗꯣ ꯅꯨꯡꯉꯥꯏ ꯅꯨꯡꯉꯥꯏꯇꯗꯤ ꯅꯨꯡꯉꯥꯏꯇꯦꯅ ꯑꯗꯨꯗꯤ
ꯍꯣꯏ ꯍꯣꯏ
ꯃꯤ ꯃꯤ ꯇꯝꯕ ꯉꯝꯗꯦꯕ
ꯎꯝ ꯃꯥꯅꯤ ꯃꯥꯅꯤ ꯀꯩ ꯐꯨꯠꯕꯣꯜꯒ ꯌꯦꯡꯕ꯭ꯔꯣ ꯅꯣꯏꯁꯨ
ꯎꯝ ꯑꯁ ꯉꯔꯥꯡꯗ ꯉꯔꯥꯡ ꯑꯦ ꯉꯁꯥꯏ ꯑꯌꯨꯛ ꯄꯨꯡ ꯑꯅꯤ ꯃꯈꯥꯏꯒꯤ ꯌꯦꯡ ꯌꯦꯡꯉꯕ ꯑꯦꯁ ꯇꯨꯝꯗ꯭ꯔꯦꯗ ꯍꯥꯏꯗꯤ ꯄꯨꯡ ꯃꯪꯉꯥ ꯑꯗꯨꯋꯥꯏꯗꯃꯨꯛ ꯇꯨꯝꯕ ꯍ ꯋꯥ ꯑꯁꯤꯗꯤ ꯑꯁ ꯉꯥꯏꯍꯥꯛꯇꯪ ꯉꯥꯏꯍ ꯑꯣꯏꯔꯤꯗ ꯍꯧꯒꯠꯕ
ꯎ ꯑꯩꯁꯨ ꯑꯥꯔꯖꯦꯟꯇꯤꯅꯥꯒꯤꯗꯣ
ꯎꯝ
ꯑꯥꯔꯖꯦꯟꯇꯤꯅꯥ ꯁꯥꯟꯅꯕꯗ‌ꯣ ꯑꯁ ꯄꯨꯡ ꯇꯔꯨꯛ ꯍꯦꯟꯅ ꯄꯨꯡ ꯇꯔꯨꯛ ꯃꯈꯥꯏ ꯇꯥꯗꯣꯔ‌ꯦ ꯑꯗꯨꯋꯥꯏꯗ ꯇꯨꯝ
ꯑꯗꯨꯕꯨꯗꯤ ꯐꯖꯩ ꯄ꯭ꯂꯦꯗꯤ ꯐꯖꯩ ꯑꯅꯤꯃꯛ
ꯍꯣꯏ ꯑꯥꯔꯖꯦꯟꯇꯤꯅꯥꯒꯤꯁꯦ ꯑꯩꯅ ꯑꯦꯛꯁꯄꯦꯛ ꯇꯧꯕꯗꯨꯒ ꯃꯣꯏꯅ ꯁꯥꯟꯅꯕꯗꯤ ꯌꯥꯝ ꯈꯦꯠꯅꯩꯌꯦꯕ ꯌꯥꯝ ꯇꯣꯉꯥꯜꯂꯦꯕ
ꯑ‌ꯦ
ꯑꯩꯗꯤ ꯑꯥꯔꯖꯦꯟꯇꯤꯅꯥꯁꯦ ꯑꯗꯨꯝ ꯂꯥꯏꯅ ꯑꯗꯨꯝ ꯉꯝꯒꯦꯔꯥ ꯍꯥꯏ ꯈꯟꯕꯅꯤ ꯑꯗ‌ꯣ ꯑꯗꯨꯝ ꯃꯣꯏꯅ ꯑꯟꯗꯔ‌ꯏꯁꯇꯤꯃꯦꯠ ꯇꯧꯕꯒꯤꯀꯣ
ꯎꯝ
ꯑꯗꯨꯒꯤꯅꯦ
ꯑꯁꯦ ꯀꯩꯅꯣ ꯁꯤ ꯑ ꯑꯁꯤ ꯀꯞꯄꯕꯥꯔ‌ꯦꯗꯣ
ꯎꯝ
ꯑꯗꯨꯁꯨ ꯑꯗꯨꯁꯨ ꯐꯖꯩꯌꯦ ꯃꯣꯏ ꯈꯨꯁꯟꯅꯥꯗꯣ ꯁꯤꯃꯣꯏ ꯑ ꯁꯤ ꯄꯣꯔꯇꯨꯒꯜꯒ ꯁꯥꯟꯅ ꯑꯦ ꯏꯁꯄꯦꯟꯒ ꯁꯥꯟꯅꯕꯗꯣ
ꯎꯝ
ꯑ ꯑꯗꯨꯖꯨ ꯃꯣꯏ ꯐꯖꯅ ꯁꯅꯥꯏꯗꯨꯗꯤ
ꯍꯣꯏ ꯍꯣꯏ ꯍꯣꯏ ꯍꯣꯏ ꯃꯣꯏꯁꯦ ꯄ꯭ꯂꯦꯌꯥꯔ ꯂꯣꯏꯈꯨꯗꯤꯡ ꯑꯗꯨꯝ ꯆꯞ ꯃꯥꯟꯅꯩꯕ ꯑꯗꯨꯅ ꯁꯤꯅ ꯍꯩꯌꯦ ꯁꯤꯅ ꯑꯗꯨꯝ ꯏꯁꯇꯥꯔ ꯄ꯭ꯂꯦꯌꯔ ꯂꯣꯏ ꯏꯁꯇꯥꯔ ꯄ꯭ꯂꯦꯌꯔꯒꯤ ꯂꯦꯚꯦꯜꯗ ꯑꯗꯨꯝ ꯂꯩꯌꯦꯕ ꯃꯣꯏꯁ‌ꯦꯀꯣ ꯍꯥꯏꯗꯤ ꯆ ꯃꯅꯥꯏꯕ ꯍꯩꯕꯗꯣ ꯑꯍꯦꯟꯕ ꯂꯩꯇꯦꯕ
ꯍ‌ꯣꯏ
ꯑꯗꯨꯒ ꯀꯤꯞꯄꯔꯗꯨꯁꯨꯀꯣ ꯑꯁ ꯌꯥꯝ ꯍꯩꯅꯦ
ꯑ ꯀꯤꯞꯄꯔ ꯀꯤꯞꯄꯔꯗꯤ ꯌꯥꯝ ꯐꯔꯦ ꯐꯖꯔꯦ ꯍꯧꯖꯤꯛ ꯑꯗꯨꯗꯤ
ꯍ‌ꯣꯏ
ꯌꯥꯝ ꯈꯦꯠꯅꯩꯌꯦ ꯆꯍꯤꯗꯨꯒ ꯀꯤꯞꯄꯔꯁꯦ ꯃꯥ ꯃꯥ ꯇꯧꯔꯛꯄꯗꯣ ꯌꯥꯝ ꯈꯠꯅꯩ
ꯎꯝ ꯍꯣꯏ ꯍꯣꯏ ꯃꯥꯅꯦ
ꯑꯁ ꯅꯨꯡꯁꯥ ꯁꯥꯗ꯭ꯔꯣ ꯅꯣꯏꯗꯤ
ꯑꯩꯈꯣꯏꯗꯤ ꯑꯁ ꯅꯨꯡꯁꯥ ꯁꯥꯕꯗꯣ ꯁꯥꯕꯅ ꯈꯥꯡꯕ ꯉꯝꯗ‌ꯦꯅ‌ꯦ ꯀꯩꯅ‌ꯣ ꯇꯨꯝꯕ ꯐꯥꯎ ꯍꯥꯏꯗꯤ ꯇꯨꯝ ꯐꯥꯎ ꯋꯥꯏꯑꯕ
ꯑꯥ ꯑ ꯍꯧꯖꯤꯛꯇꯤ ꯀꯩꯅꯣ ꯑꯦꯁꯤ ꯑꯦ ꯁꯤ ꯔꯨꯝꯗ ꯂꯩꯕꯅꯤꯅ ꯅꯨꯡꯉꯥꯏꯔꯕꯅꯤꯅ ꯍꯧꯖꯤꯛꯇꯤ
ꯍꯣꯏ ꯍꯧꯖꯤꯛꯇꯤ ꯑꯦꯁꯤ ꯊꯥꯔꯒ ꯂꯩꯌ‌ꯦ ꯎꯝ ꯑꯦꯁꯤ ꯑꯁ ꯑꯦꯁꯤ ꯃꯊꯛ ꯑꯦ ꯁꯤ ꯃꯈꯥꯗ ꯂꯩꯅ ꯂꯩꯅ ꯑꯗꯨꯝ ꯃꯄꯥꯟ ꯊꯣꯛꯑꯗꯤ ꯑꯁ ꯈꯥꯡꯕ ꯉꯝꯅꯕꯗꯣ ꯌꯥꯝ ꯇꯣꯉꯥꯟꯕꯗꯣ
ꯍ‌ꯣꯏ ꯎꯝ
ꯑ ꯑꯁꯤꯒꯤ ꯃꯔꯝꯅꯤꯅꯦ ꯑꯁꯤꯒꯤ ꯃꯔꯝꯒ ꯑꯗꯨꯒ ꯖꯥꯠ ꯍ‌ꯦꯟꯖꯥꯡꯗꯣ
ꯑꯥ
ꯑꯗꯨꯒꯤ ꯃꯔꯝꯅꯤꯅꯦ ꯃꯄꯥꯟꯗ ꯂꯩꯕ ꯇꯜꯂꯤꯁꯦ
ꯍ‌ꯦꯟꯖꯥꯡ ꯅꯥꯄꯤ ꯃꯃꯜ ꯌꯥꯝ ꯇꯥꯡꯉꯦ
ꯎꯝ ꯑꯣ
ꯊꯥꯕ ꯌꯥꯔꯦ ꯊꯥꯕ ꯌꯥꯕ ꯑꯗꯨꯕꯨꯗꯤ ꯃꯐꯝꯁꯨ ꯂꯩ
ꯃꯃꯜ ꯃꯃꯜ ꯇꯥꯡꯉꯁꯨ ꯀꯩꯅꯣ ꯑꯗꯨꯝ ꯍꯥꯏꯗꯤ ꯃꯈꯟ ꯃꯈꯟ ꯑꯗꯨꯝ ꯐꯪꯉꯗꯤ ꯅꯨꯡꯉꯥꯏꯅ ꯍꯤꯟꯗꯥꯡ ꯅꯄꯤꯁꯨ ꯅꯠꯇ꯭ꯔꯒ ꯆꯞ ꯃꯥꯟꯅꯏꯕ ꯑꯗꯨꯝ ꯐꯪꯕꯗꯣ ꯑꯗꯨꯝ ꯐꯪꯒꯅꯤꯕ ꯁꯤꯖꯟ ꯁꯤꯖꯟ ꯈꯨꯗꯤꯡꯗꯣ ꯐꯪꯒꯅꯤꯕ ꯆꯞ ꯃꯥꯟꯅꯌꯦꯕ ꯑꯩꯈꯣꯏꯔꯣꯝꯗꯗꯤ ꯑꯗꯨꯝ ꯃꯈꯟ ꯃꯈꯜ ꯂꯩꯌꯦꯅ
ꯎꯝ ꯑꯗꯨꯅꯦ ꯑꯁ ꯃꯄꯥꯟ ꯂꯣꯝꯗ ꯂꯩꯕꯁꯦ ꯋꯥꯁꯨ ꯑꯁꯤꯅꯦ ꯍꯤꯟꯖꯥꯡ ꯍꯦꯟꯖꯥꯡ ꯅꯥꯄꯤꯒꯤꯅꯦ ꯋꯥꯁꯦ ꯃꯄꯥꯟꯔꯣꯝꯗꯗꯤꯀꯣ ꯄꯥꯂꯩꯇꯦꯗ
ꯍꯣꯏ ꯑꯗꯨꯒꯤ ꯊꯥꯎ ꯉꯥꯛꯇꯀꯣ ꯆꯥꯕꯗꯣ
ꯎꯝ ꯊꯥꯎ ꯊꯥꯎ ꯆꯥꯔꯦ ꯑꯗꯨꯒ ꯑꯗꯨꯝ ꯇꯨꯝꯃ ꯇꯨꯝꯃꯒ ꯂꯩꯔꯦ ꯍꯨꯃꯥꯡꯃꯨꯛ ꯊꯣꯛꯇ꯭ꯔꯦ ꯑꯩꯈꯣꯏꯗꯤ ꯊꯕꯛ ꯁꯨ ꯁꯨꯔꯒ ꯑꯗꯨ ꯑꯗꯣꯝꯗꯒꯤ ꯑꯗꯨꯝ ꯅꯣꯏꯈꯠꯂꯅꯤ
ꯍ ꯑꯁꯤꯒꯤ ꯊꯕꯛꯇꯤ ꯑꯩꯈꯣꯏ ꯊꯕꯛꯇꯨꯒ ꯌꯥꯝ ꯇꯣꯉꯥꯜꯂꯦꯕ ꯊꯕꯛ ꯇꯧꯔꯥꯁꯨꯀꯣ ꯐꯤꯗꯗꯤ ꯑꯗꯨꯝ ꯐꯝꯃꯒ ꯑꯗꯨꯝ ꯊꯕꯛ ꯇꯧ ꯑꯗꯨꯗꯤ ꯏꯅꯔ ꯌꯥꯝ ꯄꯤꯔꯒ ꯀꯩꯅꯣ ꯑꯗꯨꯝ ꯇꯧꯋꯤꯅ
ꯎꯝ
ꯑꯦ ꯀꯩꯅꯣ ꯅꯣꯏ ꯇꯧꯕ ꯊꯕꯛꯀꯨꯝꯅ ꯍꯥꯏꯕꯨ ꯆꯤꯡꯗ ꯂꯩꯕ ꯃꯤꯅꯗꯤ ꯏꯅꯔꯖꯤꯒꯨꯝꯕ ꯀꯩꯅꯣꯗꯤ ꯐꯩ ꯑꯗꯨꯅ
ꯍꯣꯏ ꯅꯣꯏꯖꯤ ꯍꯣꯏ ꯍꯣꯏ
ꯌꯥꯝ ꯈꯦꯠꯅꯩꯌꯦꯕ
ꯌꯥꯝ ꯈꯦꯠꯅ ꯌꯥꯝ ꯈꯦꯠꯅꯩ ꯑꯗꯨꯒ ꯂꯝꯕꯤ ꯆꯠꯄ ꯀꯥꯟꯗꯁꯨ ꯆꯤꯡꯗ ꯀꯥꯕ ꯀꯥꯟꯗ ꯀꯩꯅꯣ ꯑꯗꯨꯝ ꯄꯥꯉꯜꯗ ꯄꯥꯉꯜꯗꯣ ꯍꯦꯜꯂꯦꯕ ꯑꯩꯈꯣꯏꯅꯀꯣ ꯂꯥꯁꯇꯤꯡ ꯑꯣꯏꯕ ꯍꯥꯏꯇꯥꯔꯦꯀꯣ
ꯑꯩꯈꯣꯏ ꯆꯤꯡꯒꯤ ꯃꯤꯗꯤ ꯆꯤꯡꯒꯤ ꯃꯤꯅꯤꯅ
ꯆꯤꯡꯗ ꯍꯧꯖꯤꯛ ꯍꯧꯖꯤꯛꯀꯥꯟꯁꯤ ꯆꯤꯡꯗꯁꯨ ꯑꯁ ꯌꯥꯝ ꯁꯥꯕꯅꯦꯅꯀꯣ ꯎꯄꯥꯏ ꯂꯩꯇ꯭ꯔꯦꯅꯦ ꯂꯩꯏꯕꯁꯨ ꯅꯨꯉꯥꯏꯇ꯭ꯔꯦ
ꯑꯗꯨꯕꯨꯗꯤ ꯗꯤꯐꯣꯔꯦꯁꯇꯦꯁꯟꯒꯨꯝꯕ ꯇꯧꯃꯟꯕꯒꯤꯀꯣ ꯑꯗꯨꯒꯤꯅꯤ ꯖꯨꯝ ꯀꯜꯇꯤꯚꯦꯁꯟ ꯇꯧꯕꯒꯤ ꯑꯗꯨꯒꯤ ꯑꯣꯏꯔꯝ
ꯗꯅꯤꯅꯦ
ꯍꯣꯏ ꯍꯣꯏ ꯍꯣꯏ ꯃꯥꯅꯦ ꯑꯗꯨ ꯇꯧꯗ꯭ꯔꯁꯨ ꯌꯥꯗꯕꯀꯣ
ꯎꯝ
ꯍꯥꯏꯗꯤ ꯃꯤꯑꯣꯏꯁꯦ ꯂꯥꯏꯕꯁꯨ ꯌꯥꯎꯋꯤ ꯑꯩꯈꯣꯏꯅ ꯖꯨꯝ ꯑꯩꯈꯣꯏꯅ ꯍꯥꯏꯗꯤ ꯂꯥꯎ ꯁꯨꯕꯁꯤꯡꯅꯅꯦ ꯍꯥꯏꯗꯤ ꯈꯣꯟꯕꯁꯤꯡꯁꯨ ꯑꯗꯨꯝ ꯑꯩꯈꯣꯏ ꯂꯥꯎ ꯁꯨꯕꯅ ꯑꯗꯨꯝ ꯗꯤꯄꯦꯟ ꯇꯧꯋꯦꯕ ꯑꯩꯈꯣꯏꯅꯁꯨꯣꯏ ꯃꯈꯣꯏꯗ ꯗꯤꯄꯦꯟ ꯇꯧꯋꯦ ꯑꯩꯈꯣꯏ ꯅꯅꯥꯎ ꯁꯨꯕꯁꯤꯡ ꯂꯩꯕꯒꯤꯀꯣ ꯍꯖꯤꯟꯕ ꯌꯥꯕꯅꯤ ꯅꯠꯇ꯭ꯔꯗꯤ ꯀꯗꯥꯍꯥꯏꯗꯒꯤ ꯍꯤꯡꯗꯣꯏꯅꯣ
ꯁꯤ ꯏꯟꯅꯥꯛ ꯈꯨꯟꯕ ꯈꯣꯏꯒꯤꯗꯤ ꯂꯥꯏꯕ ꯃꯤ ꯃꯤꯒꯤꯅ ꯗꯤꯄꯦꯟ ꯇꯧꯔ ꯂꯩꯔꯦ ꯑꯩꯈꯣꯏ ꯑꯩꯈꯣꯏꯗꯤ ꯑꯩꯈꯣꯏꯅ ꯊꯕꯛ ꯁꯨꯗ꯭ꯔꯗꯤ ꯃꯣꯏ ꯆꯥꯕ ꯐꯪꯗ꯭ꯔꯦ
ꯍꯣꯏ ꯍꯣꯏ ꯃꯥꯅꯤ ꯃꯥꯅꯤ ꯑꯩꯈꯣꯏ ꯆꯤꯡꯗ ꯄꯣꯠ ꯆꯩ ꯊꯣꯛꯇ꯭ꯔꯗꯤ ꯏꯟꯖꯥꯡ ꯅꯨꯄꯤꯒꯨꯝꯕ ꯀꯔꯤ ꯀꯩꯅꯣꯝ ꯑꯗꯨꯝ ꯊꯣꯛꯇ꯭ꯔꯗꯤ ꯇꯝꯄꯥꯛꯁꯨ ꯋꯥꯒꯅꯤꯀꯣ ꯁꯄ꯭ꯂꯥꯏ ꯂꯥꯛꯇ꯭ꯔꯗꯤ
ꯎꯝ ꯑꯗꯨꯝ ꯍꯧꯖꯤꯛꯀꯥꯟꯒꯗꯤꯦꯛ ꯃꯄꯥꯟ ꯂꯣꯝꯗ ꯑꯗꯨꯝ ꯄꯨꯁꯤꯜꯂꯛꯄꯅꯤꯅꯀꯣ
ꯍꯣꯏ ꯍꯣꯏ ꯑꯗꯣ ꯑꯩꯈꯣꯏ ꯆꯤꯡꯗꯗꯤ ꯇꯝꯄꯥꯛꯇ ꯄꯣꯠ ꯆꯩꯩ